ꯍꯜꯂꯣ
ꯍꯥꯥ
ꯍꯥꯎ
ꯇꯥ ꯆꯥꯎꯔꯕ
ꯆꯗꯔꯤ ꯆꯥꯖ
ꯀꯗꯔꯅ
ꯑꯗꯨꯝꯨꯁꯨ ꯆꯥꯎꯂꯅ
ꯑꯣ
ꯎꯝ ꯐ ꯍꯟꯃꯔꯨ ꯍꯟꯃꯔꯃꯨ
ꯀꯔꯤ
ꯑꯪꯈ꯭ꯔꯕꯨ
ꯌꯨꯝꯗꯒꯤ ꯑꯃꯨꯛ ꯆꯠꯂꯤ ꯌꯨꯝꯗ ꯍꯟꯕ ꯑꯃꯨꯛ ꯐꯣꯟ ꯉꯍꯥꯛ ꯆꯥꯖ ꯇꯧꯔꯒ ꯑꯃꯛꯍꯜꯂꯦ
ꯃꯅꯤ ꯀꯒꯤꯇ ꯍꯣ
ꯍꯣꯏ ꯇꯨꯝꯈ꯭ꯔꯦ
ꯑꯣ
ꯑ ꯍꯣꯏ
ꯎ
ꯈꯥꯅ ꯄꯁꯅ ꯇꯅ
ꯎꯝ ꯎꯝ ꯍꯝ
ꯎꯝ
ꯎꯝ ꯑꯁ ꯑꯩꯒꯤ ꯍꯧꯖꯤꯛꯀꯥꯟ ꯑꯦ ꯀꯩꯅꯣ ꯑꯩ ꯑ ꯑꯦ ꯁꯥꯟꯅꯕꯗ ꯑ
ꯎꯝ
ꯑꯦꯀꯥꯎꯟꯁꯤꯃꯥꯟꯕꯒꯤꯩ ꯑꯁ ꯌꯥꯝ ꯇꯣꯏꯅ ꯇꯣꯏꯅ ꯁꯥꯟꯅꯔꯅꯤ ꯅꯠꯇ꯭ꯔꯗꯤ ꯁꯅꯥꯔꯣꯏꯗꯕ
ꯀꯔꯤ ꯑꯦ ꯀꯝ ꯀꯔꯤ ꯑꯣꯏꯔꯤ
ꯑꯦꯀꯥꯎꯟꯗꯣ ꯊꯤꯕ ꯀꯣ ꯐꯖꯅ ꯁꯥꯟꯅꯗꯕꯒꯤ
ꯎꯝ
ꯐꯖꯅ ꯁꯥꯟꯅꯅꯕꯒꯤ ꯑꯦꯀꯥꯎꯟꯗꯣ ꯐꯅꯤꯕ ꯑꯗꯨꯒꯤ
ꯃꯣ ꯊꯗ ꯊ ꯁꯥꯟꯅꯑꯣ ꯊꯤꯡꯗꯦ
ꯑꯗꯨ ꯀꯥꯡꯗꯣ ꯂꯩꯔꯤꯗꯤ ꯑ ꯂꯧꯔꯗꯤꯀꯣ ꯃꯤꯉꯣꯟꯗꯒꯤ ꯂꯩꯔꯗꯤ ꯈꯔ ꯐꯕ ꯑꯗꯨ ꯄꯩꯁꯥ ꯂꯩꯇꯕ
ꯂꯩꯔ ꯅꯪ ꯑꯗꯨꯝ ꯁꯥꯟꯅꯕꯗ ꯑꯗꯨꯝ ꯁꯥꯟꯅꯕꯅꯕꯗꯃ ꯃꯤ ꯀꯥꯎꯕ ꯅ
ꯑꯗꯨ ꯃꯤ ꯑꯦꯀꯥꯎꯟꯗꯨ ꯐꯥꯕ
ꯐ ꯑꯣꯏ ꯐꯂ ꯅ ꯪ ꯁꯥꯟ ꯅꯪ ꯁꯥꯟꯅ ꯁ
ꯇꯨꯝꯅꯤꯡꯈ꯭ꯔꯦ ꯃꯇꯝꯗꯤ ꯀ ꯂꯩꯖꯗꯣ
ꯁꯥꯗ꯭ꯔꯣ ꯅꯂ ꯑ ꯅꯃ ꯄꯗꯝ ꯂꯩꯦ ꯄꯨꯀꯑ ꯁꯤꯠꯇꯔꯣꯝ
ꯀꯪꯗꯦ ꯑꯁ ꯌꯥꯝꯕꯨꯗꯤ ꯂꯩꯕꯤꯗꯣ ꯃꯤ ꯌꯥꯝꯕꯗꯣ ꯑꯗꯨꯒꯤ
ꯊꯔꯗꯤ ꯅꯨꯡꯉꯥꯏꯗ
ꯎꯝ ꯃ ꯇꯦꯟ ꯍꯥꯠ ꯄꯔ ꯇꯦꯟꯃ ꯄ ꯀꯥꯎ
ꯎ ꯍꯥꯏꯕꯤꯗꯤ ꯀꯔꯤ ꯍꯥꯏꯕ
ꯀꯥꯉꯅ ꯆꯤꯛꯅꯅꯤ ꯀꯣ ꯑꯗꯨ ꯑꯗꯨꯅꯤ
ꯎꯝ ꯆꯀꯅ
ꯣ ꯐꯥꯏꯗꯁ ꯕꯠꯇꯦ ꯀ
ꯍꯥꯥ
ꯑꯗꯣ ꯑꯕ
ꯑ ꯇ
ꯏꯁꯀꯔꯠ ꯑ ꯑꯩꯅ ꯏꯁꯀꯔꯠ ꯑꯃ ꯂꯩꯖꯔꯅ ꯈꯟꯕꯅꯦꯕ ꯎꯝ ꯁ ꯇꯔꯦ ꯇꯔꯦ ꯀꯥꯏ ꯅ
ꯁꯠ
ꯁ꯭ꯀꯔ
ꯁꯀꯔꯠ ꯀꯔꯤꯒꯤ ꯀꯔꯤ ꯁꯀꯥꯠ ꯀꯗꯔꯦ
ꯑꯗꯨꯗ ꯂꯩꯌꯦ ꯁꯤꯔꯥꯅ ꯈꯝꯕꯅꯦꯕ ꯑꯗꯨꯝ꯭ꯔꯟ ꯕ꯭ꯔꯥꯎꯟ ꯀꯂꯔꯅꯦꯕꯀꯣ ꯂꯩꯁ ꯂꯩꯁ ꯆ ꯄ ꯈꯔ
ꯎꯝ
ꯑꯗꯨꯗ ꯅ ꯆꯆꯦꯕꯨꯗꯤ ꯄꯥꯃ ꯄꯣ
ꯑꯁ ꯂꯩꯕ꯭ꯔꯁꯨ ꯌꯥꯎꯤ
ꯂꯩꯔꯤꯦ ꯅꯪꯒꯤ ꯁꯦꯞ ꯑꯣꯏꯔ ꯊꯝꯃꯨ ꯅꯪꯒꯤ ꯁꯦꯞ ꯇꯧꯕ
ꯎꯝ ꯑꯣ
ꯑ ꯇꯨꯝꯅꯤꯡꯈ꯭ꯔꯦ
ꯑꯗꯨ ꯃꯊꯪ ꯁꯤ ꯀꯣꯜꯁꯦ ꯊꯝꯃꯒ ꯊꯝꯃꯗꯤ ꯇꯨꯝꯃꯁꯨꯀꯣ ꯅꯪꯁꯨ ꯇꯨꯝꯃꯨ
ꯉ ꯎ ꯍꯥꯏꯗꯤ
ꯑ ꯍ ꯍꯅꯣ
ꯍꯥꯥ
ꯅꯅꯕꯗꯤ ꯍꯗꯣ ꯑꯣ
ꯍ ꯍꯣꯏ ꯇꯔꯀꯅꯤ ꯎ ꯃꯁꯥꯏꯁꯨ ꯇꯧꯔꯛꯄꯅꯦ ꯑꯩꯗꯣ ꯅꯪꯗ ꯄꯤꯛ ꯇꯧꯗꯕꯗꯨꯒꯤ ꯑꯃꯨꯛ ꯃꯨꯊꯂꯒ ꯇꯨꯝꯃꯤꯅꯤ
ꯎꯝ ꯄꯤꯛ ꯇꯧꯒꯦ ꯍꯥꯏꯕꯗ ꯑꯩꯗꯣ ꯑꯩꯅ ꯃꯨꯊꯠꯄ꯭ꯔ ꯍꯥꯏꯅ ꯈꯟꯕ ꯑꯗꯨ ꯁꯥꯕꯗ ꯃꯠꯇꯝ ꯁꯈꯉꯔꯦ ꯦꯗꯤ ꯃꯤꯕꯨꯗꯤ ꯑꯃꯕꯨꯗꯤ ꯄꯥꯡꯉꯦ
ꯎꯝ ꯎꯝ
ꯑꯗ ꯇꯨꯝꯁ ꯍꯥꯏꯏ ꯌꯥꯗ
ꯑꯩꯔꯣ
ꯑꯩ ꯑꯩ ꯍꯥꯏꯕ ꯇꯨꯡꯉ ꯌꯥꯅꯤ ꯃꯥꯅꯤ ꯑ ꯊꯅ ꯇꯨꯃꯤꯅꯥꯏ
ꯑꯦ ꯑꯁ ꯌꯦ ꯇꯔ
ꯅꯣꯏꯕꯨꯗꯤ ꯇꯨꯝꯕ ꯌꯥꯏ ꯑꯗꯨꯝ ꯇꯧꯕꯗꯣ ꯑꯩꯈꯣꯏꯗꯤ ꯇꯨꯝꯕꯗꯣ ꯑꯍꯤꯡꯗ ꯇꯨꯝꯕꯗꯣ ꯑꯍꯤꯡ ꯇꯨꯡꯕꯗꯨ ꯌꯥꯝꯏ ꯑꯩ ꯇꯃ ꯊꯣꯡꯉꯤ ꯁꯨꯉꯒꯝꯕꯦ
ꯎꯝ ꯇꯝꯕꯗꯤ ꯌꯦꯁꯤꯕ꯭ꯔꯥꯏꯅꯤ
ꯎꯝ
ꯃꯝꯃꯁꯨ ꯉꯥꯜꯂꯁꯨ ꯇꯨꯝꯕꯗꯤ ꯑꯗꯨꯝ ꯇꯨꯝꯕ ꯌꯥꯏꯔ
ꯎꯝ
ꯑ ꯂꯣꯟꯊꯣꯛꯇ꯭ꯔꯕꯣ ꯉꯁꯤꯁꯦ ꯅꯪꯁꯦ ꯀꯣ ꯇꯧꯋꯦꯗ ꯃꯥꯁꯨ ꯌꯥꯝꯃ ꯀꯥꯟꯗ ꯀꯔꯤ ꯇꯧꯔꯕ
ꯀꯦꯖ ꯀꯩ ꯎꯝ ꯃꯣꯡꯗꯣꯥꯏꯗ ꯅꯣꯡꯗꯣ ꯇꯒꯦ ꯑꯣꯗꯤ ꯊ ꯋꯥꯐꯝ ꯅꯨꯡꯉꯥꯏꯇꯒꯤ ꯃꯗꯨ ꯃꯉꯕꯤ ꯋꯥ ꯅꯨꯡꯉꯥꯏꯇꯕꯒꯤ ꯋꯥꯁꯨ ꯈꯥꯏ ꯌꯥꯝ ꯉꯥꯡꯍꯟꯕꯤ
ꯎꯝ ꯏꯃꯥꯟꯅꯕꯁꯦ ꯑꯁ ꯚꯤꯗꯤꯑꯣ ꯀꯣꯜ ꯈꯛꯇ ꯇꯧꯔꯒ ꯂꯩꯔꯦꯅꯦ ꯍꯧꯖꯤꯛꯁꯦ ꯃꯥꯗꯨ ꯇꯩꯅꯣ ꯒ꯭ꯌꯥꯟ ꯇꯥꯗꯕ ꯑꯃ ꯂꯩꯌꯦ ꯁꯤ ꯀꯩꯅꯣꯗꯣ ꯎꯝ ꯃꯣꯏ ꯕꯣꯒꯤ ꯀꯩꯅꯣꯗꯣ ꯕꯒꯤ ꯍꯣꯏ ꯑꯗꯨ ꯍꯪꯗꯦꯅ ꯑꯩꯉꯣꯟꯗ
ꯍ
ꯎ ꯁꯤꯔꯅꯤ ꯍꯥꯏꯗꯤ ꯇꯨꯝꯅꯤꯡꯕꯅ ꯃꯣꯏ ꯑꯩꯈꯣꯏ ꯃꯔꯨꯞꯁꯤꯡꯗꯨꯀꯣ ꯇꯨꯝ ꯈꯔꯗꯤ ꯍꯧꯒꯠꯄꯗꯣ ꯋꯥꯏꯅ ꯃꯣꯏꯗꯤ ꯑꯗꯨꯝ ꯇꯝꯗꯕꯤꯗꯤ ꯑꯗꯨꯝ ꯄꯥꯡꯉꯀꯣ ꯂꯩꯔꯅꯤꯌꯦ ꯑꯩꯗꯤ ꯉꯝꯖꯗꯕ
ꯎ
ꯑꯥꯍꯥ꯫ ꯅꯣꯏꯗꯣ ꯆꯥꯛ ꯆꯥꯗ꯭ꯔꯤꯕ꯫
ꯎꯝ ꯆꯠꯇꯦ ꯅꯍꯥꯛ ꯂꯩꯔꯗꯤ ꯆꯥꯔꯅꯤ꯫
ꯀꯔꯝ ꯀꯔꯝ ꯀꯥꯟꯗ ꯆꯥꯗꯣꯏꯅꯣ꯫
ꯃꯅꯤꯇꯥꯔꯃꯤ꯫
ꯑꯣ ꯑꯣ ꯑꯣ ꯉꯅꯗꯤ꯫
ꯎꯝ꯫
ꯁꯤ ꯊꯝꯃꯗꯤ ꯀꯣ ꯅꯣꯏꯁꯨ ꯐꯖꯅ ꯔꯦꯁ ꯇꯧꯈ꯭ꯔꯣ꯫ ꯀꯅ ꯑꯃꯨꯛ ꯀꯅꯣ ꯇꯁꯥꯕꯨ꯫ ꯌꯥꯏ ꯃꯇꯝ ꯌꯥꯝ ꯄꯤꯃꯥꯟꯅꯗꯤ ꯑꯁ ꯀꯩꯅꯣ ꯌꯥꯗ꯫ ꯗꯦꯕ꯫
ꯎꯝ ꯎꯝ꯫
ꯁꯔꯣꯛꯗ ꯂꯩꯕꯗꯨꯅ ꯌꯥꯝ ꯀꯩꯅꯣ꯫ ꯅꯨꯡꯁꯤꯠꯁꯨ ꯁꯤꯜꯂꯦ ꯑꯗꯨꯒꯤ ꯀꯣ ꯏꯪꯕ ꯌꯨꯝ ꯃꯅꯨꯡꯗꯅꯨꯡꯗ ꯂꯩꯗꯤ ꯑꯁ ꯁꯥꯕ꯫
ꯎꯝ꯫
ꯌꯥꯗꯦꯅꯦ ꯑꯗꯨꯒꯤ ꯁꯣꯔꯣꯛꯇꯣ ꯂꯩꯌꯦ ꯍꯧꯖꯤꯛ꯫
ꯈꯠꯅꯕ꯭ꯔꯥꯅꯦ ꯃꯣꯏꯕꯨ ꯂꯥꯡꯉꯦ ꯌꯥꯝ꯫
ꯍꯒꯗ ꯍꯒꯗ꯫
ꯅꯣꯏꯗ꯫
ꯑꯣ꯫ ꯃꯗꯨ ꯇꯞꯁꯇꯣ ꯌꯥꯝ ꯃꯔ ꯃꯥꯒ ꯑꯗꯨ꯫
ꯎꯝ ꯕꯣꯜꯒꯤ ꯕꯣꯜꯒꯤ ꯋꯥꯔꯤ ꯑꯇꯥꯔ ꯁꯤꯁꯦ꯫
ꯉꯁꯤꯁꯤꯁꯦ ꯃꯤ꯫ ꯅꯣꯏꯗꯤ ꯀꯥꯞꯀꯅꯤꯅꯦ꯫
ꯑꯔꯖꯦꯟꯇꯤꯅꯥ꯫ ꯐꯁꯗꯨꯅ ꯂꯒꯦ꯫
ꯎꯝ꯫ ꯑꯗꯣ ꯅꯪ ꯅꯨꯡꯗꯥꯡꯗ ꯇꯨꯝꯕ ꯌꯥꯗꯦ ꯀꯩꯅꯝ ꯇꯧꯕꯗꯣ꯫ ꯑꯣꯚꯔꯊꯤꯡ ꯇꯧꯅꯕ ꯐꯖꯅ ꯀꯩꯅꯣ꯫ ꯐ꯭ꯔꯤꯗ ꯂꯩꯔꯒ ꯇꯨꯝꯃꯨꯕ꯫
ꯎ ꯎꯕ ꯊꯁꯤꯡꯒꯤ ꯅꯠꯇꯦꯗ ꯑꯗꯨꯨꯝ ꯖꯥꯁ ꯂꯥꯏ꯫ ꯇꯨꯡꯒꯦ ꯍꯥꯏ ꯃꯤꯠ ꯇꯨꯝ ꯌꯥꯗꯕ꯫
ꯈꯔ ꯑꯗꯨ ꯇꯨꯝꯕ ꯌꯥꯔꯗꯤ ꯎꯄꯥꯏ ꯂꯩꯇ꯭ꯔꯦꯅꯗꯥ ꯈꯔ꯫
ꯎꯝ꯫ ꯃꯣꯔꯅꯤꯡꯗꯀꯣ ꯈꯔꯛ ꯊꯦꯡꯅ ꯍꯒꯄꯗꯣ ꯑꯗꯨꯗ ꯇꯧꯣ ꯊꯦꯡꯉ ꯇꯨꯝꯗꯤ ꯊꯦꯡꯉ ꯍꯒꯠꯇꯣꯏꯅꯦ
ꯒꯗꯣ ꯌꯥꯔꯤ ꯃꯇꯝ ꯑꯣ ꯗꯥꯛ ꯑꯔꯤꯕ ꯑꯩꯒꯤ ꯍꯣꯏ ꯆꯠꯇ꯭ꯔꯗꯤ ꯌꯥꯔꯦ ꯑꯗꯨ ꯑꯣꯏ ꯗꯣꯁ ꯆꯤꯟꯒꯨꯝꯕ ꯂꯥꯛꯑ
ꯑꯗꯨ ꯑꯗꯨ ꯑꯗꯨ ꯇ꯭ꯔꯥꯏ ꯇꯧꯋ ꯅꯪꯅ ꯀꯩꯅꯩꯅꯣ ꯉꯟꯅ ꯇꯨꯝꯅꯤ ꯉꯠꯇ꯭ꯔꯥꯏ ꯇꯧꯑꯣ
ꯑ ꯗ ꯁꯀ꯭ꯔ ꯂ ꯑꯗꯨꯗ
ꯎꯝ
ꯎ ꯑꯗꯨꯗ ꯌꯥꯝ ꯅꯩꯈꯔ꯭ꯦ ꯃꯥꯗꯣ
ꯀꯩ ꯆꯥꯏꯔ
ꯑꯁ ꯑꯩꯒꯤ ꯏꯁꯇꯦ ꯇꯣ ꯅꯪ ꯎꯕ꯭ꯔꯥ ꯑꯩꯒꯤ ꯕꯨꯠꯁꯀꯤ ꯏꯁꯇꯦꯇꯁꯇꯣ
ꯃꯨꯌꯦ
ꯅꯪꯕꯨ ꯁꯥꯏꯁ ꯀꯌꯥ ꯍꯥꯞꯀꯦ
ꯑꯩꯗꯤ ꯐꯥꯏꯞꯇꯣ ꯍꯥꯄꯦꯗ ꯑꯁ ꯌꯥꯝ ꯐꯖꯕꯗꯣ ꯃꯣꯏꯗ
ꯀꯩꯒꯤ ꯅꯈꯣꯡ ꯄꯤꯛꯄ꯭ꯔꯣ
ꯎꯝ ꯅꯠꯇꯦ ꯆꯥꯎꯋꯤꯗ ꯐꯥꯏꯕꯅꯤꯅ ꯕꯣꯠꯁꯀꯤ ꯀꯩꯅꯣꯗꯨꯗꯤ
ꯑꯣ ꯍ ꯐ
ꯌꯥꯝ ꯃꯣꯏꯗꯣ ꯑꯁ ꯌꯥꯝ ꯇꯥꯡꯕꯅꯦ ꯌꯥꯝ ꯐꯖꯕꯅꯦ ꯑꯁ ꯈꯣꯏꯒꯨꯝꯕꯗꯤ ꯑꯁ ꯂꯦꯠꯄ ꯐꯪꯗ꯭ꯔꯦꯗ ꯑꯗꯣ